ꯑꯣ ꯇꯥꯏ ꯇꯥꯏ
ꯑꯧ ꯑꯗꯨꯅꯤ ꯈꯔ ꯋꯦꯗꯔꯁꯦ
ꯋꯥꯕꯁꯦ ꯑꯁ ꯈꯪꯗꯦ ꯌꯨꯝꯗ ꯑꯗꯨꯝ ꯂꯩꯔꯁꯨꯅꯦ ꯊꯕꯛꯁꯦ
ꯊꯕꯛꯁꯦ ꯎꯝ
ꯑꯩꯈꯣꯏꯒꯤ ꯇꯧꯐꯝ ꯂꯛꯐꯝ ꯈꯪꯗꯦ ꯑꯗꯣ ꯃꯔꯛ ꯑꯃꯒ ꯑꯩꯈꯣꯏꯒꯤ ꯏꯔꯥꯡ ꯂꯥꯡꯊꯣꯛ ꯒꯤ ꯃꯇꯥꯡꯗ ꯌꯨꯝꯗꯒ ꯑꯗꯨꯝ ꯂꯩꯕꯗꯣ
ꯆꯞ ꯃꯥꯟꯅꯩ
ꯑꯗꯣ ꯄꯨꯛ ꯊꯣꯟꯕꯒꯁꯦ ꯀꯩꯅꯣ ꯈꯪꯉꯝꯗꯕꯅꯦꯕ ꯑꯗꯣ ꯍꯟꯗꯛꯇꯤ ꯄꯨꯛꯀꯁꯦ ꯊꯣꯒꯠꯂꯒ ꯃꯥꯒꯁꯦ ꯆꯥꯎꯈꯠꯂꯒꯀꯣ ꯅꯣꯏꯈꯠꯄꯗꯣ ꯑꯃꯥꯏꯅ ꯇꯧꯈꯔꯦꯕ
ꯃꯇꯝ ꯃꯇꯝꯒꯤꯅꯤꯗ ꯑꯍꯣꯡꯕ ꯂꯥꯛꯄ ꯍꯥꯏꯗꯣ
ꯃꯥꯟꯅꯦ
ꯆꯍꯤꯁꯨ ꯌꯥꯝꯁꯤꯜꯂꯛꯑꯕꯅꯦ
ꯃꯈꯣꯟꯁꯦ ꯈꯤꯇꯪ ꯇꯥ- ꯇꯥꯕ ꯋꯥꯠꯂꯤ ꯍꯧꯖꯤꯛ ꯀꯃꯥꯏꯅ ꯇꯧꯔꯤꯖꯥꯠꯅꯣ
ꯈꯪꯗꯦ ꯃꯁꯥꯒꯤꯅꯤ꯫ ꯑꯩꯒꯤꯗꯤ ꯐꯖꯅ ꯇꯥꯕ꯭ꯔ? ꯑꯧ ꯇꯥꯏꯌꯦ꯫
ꯑꯣ ꯍꯣꯏ- ꯍꯣꯏ ꯌꯥꯔꯦ ꯍꯣꯏ -ꯍꯣꯏ ꯈꯔ- ꯈꯔ ꯇꯥꯔꯛꯑꯦ ꯌꯥꯔꯦ ꯉꯁꯥꯏꯗꯩ ꯑꯝꯇ ꯇꯥꯗꯕ꯫
ꯀꯩꯗꯧꯔꯕꯅꯣ ꯈꯪꯗꯦ
ꯑꯇꯩꯗꯤ ꯍꯧꯖꯤꯛ ꯊꯕꯛ ꯆꯠꯂꯒ ꯅꯨꯃꯤꯠ ꯆꯨꯞꯄ ꯊꯕꯛ ꯇꯧꯗꯣꯏꯔꯣ
ꯆꯠꯇꯣꯏꯅꯦ ꯆꯠꯂꯒ ꯍꯣꯔꯦꯟ ꯄꯨꯡ ꯃꯔꯤ ꯁ꯭ꯋꯥꯏꯗ ꯑꯗꯨ ꯃꯔꯛꯇ ꯑꯗꯨꯝ ꯊꯕꯛ ꯍꯥꯏꯁꯦ ꯑꯗꯨꯝ ꯃꯔꯛꯇ ꯑꯗꯨꯝ ꯑꯩ ꯑꯗꯨꯝ ꯒꯦꯞ ꯑꯗꯨꯝ ꯂꯩꯗ ꯄꯨꯡ ꯑꯃꯅꯤ ꯑꯃꯅꯤ ꯑꯗꯨꯝ ꯍꯥꯏꯗꯤ ꯄꯣꯊꯥꯏꯕ
ꯄꯣꯊꯥꯏꯑꯕ ꯑꯣ ꯐꯩ-ꯐꯩ ꯑꯗꯨ ꯑꯣꯏꯗꯤ
ꯗꯨꯀꯥꯟꯅꯤꯗ
ꯀꯥꯟꯅꯤꯗ ꯎꯝ ꯌꯥꯌꯥ ꯀꯩ ꯑꯣꯏꯅ ꯌꯣꯟꯗꯣꯏꯅꯣ
ꯑ ꯗꯨꯀꯥꯟ ꯑꯈꯣꯏꯒꯤ ꯄꯣꯠ ꯆꯩ ꯑꯩꯈꯣꯏꯒꯤ ꯂꯩꯇꯅ ꯑꯩꯈꯣꯏꯒꯤ ꯀꯔꯃꯒꯤ ꯄꯣꯠꯆꯩ ꯅꯨꯡꯆꯩ
ꯑ ꯌꯥꯏ ꯌꯥꯏ
ꯑꯗꯨꯝꯕꯅꯤꯗ ꯑꯗꯣ ꯑ ꯊꯦꯡ ꯊꯦꯡ ꯑꯩꯅ ꯈꯤꯇꯪ ꯊꯦꯡꯇꯛꯅ ꯇꯧꯕ ꯍꯥꯏꯇꯥꯔꯦ
ꯎꯝ
ꯑꯗꯨ ꯍꯧꯖꯤꯛꯇꯤ ꯑꯍꯥꯏꯗꯤ ꯁꯤꯖꯟ ꯃꯇꯝꯗꯤ ꯅꯠꯇꯕꯅꯤꯅꯀꯣ ꯁꯤꯖꯤꯟ ꯃꯇꯝ ꯅꯠꯇꯕꯅꯤꯅ ꯑꯃꯨꯛ ꯍꯧꯖꯤꯛꯁꯦ ꯇꯧꯗꯕ
ꯑꯣ ꯒ꯭ꯌꯥꯟ ꯇꯥꯔꯦ ꯒ꯭ꯌꯥꯟ ꯇꯥꯔꯦ
ꯑꯗꯨꯅ ꯗꯨꯝ ꯈꯤꯇꯪ ꯊꯦꯡꯇꯛꯅ ꯆꯠꯂꯒ
ꯇꯛꯅ ꯍꯥꯡꯉꯒ ꯎꯝ
ꯑꫭꯀꯦ ꯑꯗꯨꯃꯥꯏ ꯇꯧꯕꯩ ꯋꯥꯅꯤꯗ ꯁꯤꯖꯟ ꯅꯥꯏꯕ ꯑꯩꯈꯣꯏꯒꯤ ꯊꯕꯛꯁꯦ ꯑꯩꯈꯣꯏꯒꯤ ꯑꯗꯨꯝ ꯈꯪꯗꯦꯗ ꯌꯥꯗꯦꯗ ꯗꯤ ꯑꯩꯈꯣꯏ ꯃꯅꯤꯄꯨꯔꯗꯗꯤ
ꯑꯗꯨꯗꯒꯤ ꯁꯤꯖꯟꯅꯥꯏꯕ ꯊꯕꯛꯁꯦ ꯁꯤꯖꯟ ꯃꯇꯝꯗꯕꯨꯗꯤ ꯇꯧꯕꯅꯤ ꯎꯝ ꯆꯨꯝꯃꯦ ꯆꯨꯝꯃꯦ
ꯒꯣꯁꯔꯤ ꯑꯃ ꯆꯥꯎꯅ ꯇꯧꯈꯤꯕꯅ ꯐꯩꯌꯦꯕ ꯑꯗꯨꯗ ꯒꯣꯁꯔꯤꯒꯤꯗꯨꯅ ꯌꯥꯝꯅ ꯀꯨꯞꯅ ꯄꯥꯟꯅꯔꯛꯑꯦ ꯍꯥꯏꯕꯋꯥꯅꯦꯕ ꯍꯜꯂꯣ ꯍꯜꯂꯣ
ꯑ ꯍꯜꯂꯣ
ꯎꯝ ꯇꯥꯕ꯭ꯔꯥ
ꯇꯥꯕ꯭ꯔꯥ ꯉꯥꯍꯥꯛ ꯇꯠꯂꯨꯔꯦ ꯉꯥꯍꯥꯛ ꯇꯠꯂꯨꯔꯦ ꯑꯩꯅ ꯎꯝ ꯌꯥꯗ꯭ꯔꯥꯖꯥꯠꯂ ꯑ ꯑꯩꯅ ꯍꯥꯏꯕꯗꯅꯦ ꯀꯩꯅꯣꯅꯦ ꯒ꯭ꯔꯣꯁꯔꯤꯖꯦ
ꯑꯥꯎ
ꯌꯨꯝꯗꯣꯡ ꯈꯨꯗꯤꯡꯒꯤ ꯂꯩꯅꯔꯕꯅꯤꯅ ꯍꯧꯖꯤꯛ ꯑꯗꯨꯁꯨ ꯑꯃꯨꯛ ꯀꯌꯥ ꯀꯥꯟꯅꯗ꯭ꯔꯦ ꯈꯜꯂꯤ ꯑꯩꯗꯤ
ꯃꯥꯅꯦ ꯑꯩꯈꯣꯏ ꯁꯤꯒꯤ ꯑꯩꯈꯣꯏ ꯂꯩꯔꯛꯇ ꯇꯔꯦꯠ ꯅꯤꯄꯥꯜ ꯂꯩꯌꯦ
ꯄꯥꯟ ꯂꯩꯌꯦ ꯑꯗꯨꯅꯤ
ꯑꯗꯨ ꯇꯔꯦꯠ ꯅꯤꯄꯥꯜ ꯍꯥꯏꯖꯦ ꯃꯣꯏ ꯃꯣꯏ ꯈꯪꯅ ꯆꯥꯟꯅꯕ ꯈꯔ ꯆꯪꯅꯕ ꯑꯗꯨꯗꯒꯤ ꯒꯣꯁ ꯇꯔꯤ ꯃꯃꯥꯡ ꯕꯖꯥꯔ ꯃꯅꯨꯡꯒꯤ ꯇꯥꯏꯞꯇ ꯑꯩꯈꯣꯏꯒꯤ ꯃꯤꯒꯩꯖꯦ ꯃꯨꯟꯅꯔꯨ ꯌꯥꯄꯣꯠꯇꯦꯗꯣ ꯁꯤꯗ ꯆꯪꯉꯨ ꯁꯤꯗ ꯆꯪꯉꯣꯅ ꯂꯥꯎꯅꯕ ꯌꯥꯕꯖꯨ ꯅꯠꯇꯦ
ꯎꯝ ꯃꯤꯔꯅꯔꯒ ꯊꯗꯣꯑꯒ ꯎꯝ
ꯑꯗꯨꯅ
ꯑꯗꯨꯅꯅꯦ ꯑꯩꯅ ꯍꯥꯏꯖꯦ ꯍꯥꯏꯕꯗꯤ ꯏꯁꯥ ꯑꯩꯈꯣꯏ ꯃꯁꯦꯟ ꯑꯗꯨꯝ ꯕꯤꯖꯤꯅꯦꯁ ꯍꯣꯠꯅꯔꯦꯕ
ꯃꯥꯅꯦ ꯑ ꯀꯣꯐꯤ ꯁꯣꯞ ꯍꯥꯏꯔꯅꯤꯕ ꯀꯣꯐꯤ ꯁꯣꯞ ꯑꯃ ꯐꯥꯎꯈꯤꯕꯕꯨꯗ ꯀꯣꯐꯤ ꯁꯣꯞ ꯉꯥꯛꯇ ꯉꯥꯏꯔꯤꯁꯤꯅꯦ ꯍꯧꯖꯤꯛ
ꯑꯧ ꯑꯩꯈꯣꯏꯒꯤ ꯑꯩꯈꯣꯏ ꯂꯝꯁꯤꯒꯤ ꯑꯃ ꯂꯩꯕꯅꯦ
ꯂꯝꯒꯤ ꯑꯃ ꯂꯩꯌꯦꯕ꯫
ꯐꯥꯔꯃꯥꯁꯤ ꯑꯃ ꯃꯥꯏ ꯄꯥꯛꯈꯤꯕꯗ ꯑꯗꯨꯒꯤ ꯄꯔꯦꯡꯗꯨꯃ ꯐꯥꯔꯃꯥꯁꯤ ꯉꯥꯛ ꯊꯥꯡꯖꯜꯂꯛꯄꯒꯨꯝꯕ ꯑꯗꯩ ꯃꯔꯥꯝ ꯀꯩꯕ ꯃꯔꯛ ꯑꯃ ꯀꯩꯕ ꯔꯨꯐꯇꯣꯐ ꯀꯦꯐꯦ ꯑ ꯑꯃꯅꯤ ꯐꯥꯎꯒꯠꯂꯛꯄꯗꯤ
ꯃꯥꯅꯤ ꯑꯗꯣ ꯑꯍꯥꯟꯕ ꯑꯩꯈꯣꯏꯅꯒ__ ꯏꯃꯥꯟꯅꯕ ꯄꯨꯜꯂꯒ ꯅꯣꯡ ꯐꯥꯗꯣꯛ ꯄꯥꯔꯇꯤ ꯁꯨꯝ ꯇꯧꯁꯦꯅ ꯆꯪꯕꯖꯦ ꯑꯍꯥꯟꯕꯗꯗꯤ ꯑꯃꯅꯤꯗꯩ__ ꯍꯦꯟꯅ ꯂꯩꯔꯝꯗꯦꯕ ꯑꯗꯨꯅ ꯌꯥꯝꯅ ꯏꯁꯥꯗꯒ ꯑꯁ ꯇꯣꯉꯥꯟꯅ ꯒꯁ ꯑꯃꯒ ꯐꯥꯎꯖꯕꯗꯣ꯫ ꯍꯧꯖꯤꯛꯇꯤ ꯑꯗꯨꯝꯕ ꯉꯥꯛꯇ ꯉꯥꯏꯈ꯭ꯔꯦ꯫ ꯌꯥꯝ ꯆꯝꯃꯛꯄꯗꯣ ꯑꯩꯈꯣꯏꯗꯤ ꯑꯩꯈꯣꯏꯗꯤ ꯑꯥꯏꯗꯤꯌꯥꯁꯦ ꯂꯩꯅꯗꯕꯅꯦ ꯍꯥꯏꯗꯤ ꯑꯃ ꯇꯧꯕꯁꯤꯅ ꯐꯔꯦ ꯍꯥꯏꯕꯗꯨꯗ ꯑꯃꯗ ꯑꯗꯨꯝ ꯑꯣꯛꯇꯣ ꯊꯧꯔꯅꯤ ꯑꯣꯛꯇꯣ ꯑꯃ ꯊꯧꯔꯦꯅ ꯈꯔ ꯄꯩꯁꯥ ꯈꯔ ꯐꯪꯉꯦ ꯁꯤꯃ ꯇꯧꯅꯤ ꯑꯣꯛꯇꯣꯛ ꯑꯃꯨꯛ ꯉꯥꯛꯇ ꯑꯃꯨꯛ ꯂꯩꯅꯈ꯭ꯔꯅꯤ
ꯑꯗꯨꯅ ꯕꯤꯖꯤꯅꯦꯁꯁꯤꯦ ꯌꯦꯟꯅꯕꯒꯤ ꯌꯦꯟꯅꯔꯛꯄꯅꯦ ꯍꯥꯏꯕ ꯇꯞ ꯇꯞꯅ ꯃꯆꯦꯠ ꯃꯆꯦꯠ ꯁꯦꯠꯂꯒ
ꯀꯥꯔ ꯋꯥꯁ ꯍꯥꯏꯔꯅꯤ ꯀꯥꯔꯋꯥꯁ ꯉꯥꯛꯇ ꯑꯃꯨꯛ ꯁꯥꯈ꯭ꯔꯅꯤ
ꯑꯗꯨꯅ ꯂꯥꯁꯇ ꯀꯅꯥꯝ ꯇꯣꯡꯗꯕꯗꯣ
ꯎꯝ ꯂꯥꯁꯇ ꯑꯗꯨꯝ ꯂꯣꯏꯁꯤꯟꯕꯗꯣ ꯄꯨꯂꯞ ꯑꯗꯨꯝ
ꯑꯗꯨꯒꯤꯅꯤ
ꯑꯩꯈꯣꯏ ꯂꯩꯀꯥꯏꯗ ꯒ꯭ꯔꯣꯁꯔꯤ ꯑꯃ ꯐꯝꯃꯝꯃꯦ ꯑꯃꯇꯪ ꯇꯔꯛ ꯇꯥꯔꯛ ꯐꯝꯃꯝꯃꯦ ꯃꯌꯥꯝꯗꯨ ꯑꯗꯨꯗ ꯆꯪꯉꯒ ꯃꯥꯁꯨ ꯄꯣꯠ ꯆꯩꯗꯨ ꯂꯣꯏ ꯁꯨꯅꯕ ꯊꯝꯖꯔꯝꯃꯦ ꯃꯌꯥꯝꯒꯤ ꯆꯪꯉꯒ ꯃꯉꯣꯟꯗ ꯂꯣꯏ ꯂꯩꯕꯤꯕꯅꯤꯅꯀꯣ ꯑꯗꯨꯗꯒꯤꯗꯤ ꯃꯊꯪ ꯃꯊꯪ ꯇꯞ ꯇꯅ ꯇ ꯇꯞ ꯇꯞꯅ ꯃꯊꯪ ꯇꯔꯦꯠ ꯅꯤꯄꯥꯜ ꯁꯨꯗꯣꯛꯈꯤ
ꯁꯨꯨꯗꯣꯛꯈꯤ ꯎꯝ ꯑꯗꯨꯗꯩꯗꯤ-- ꯒꯤ ꯑꯆꯧꯕ ꯑꯃ ꯐꯝꯖꯔꯝꯕꯗꯣ ꯑꯗꯨꯝ ꯃꯥꯒꯤ ꯄꯣꯠꯁꯤꯠ ꯇꯣ ꯇꯪꯈꯥꯏꯥ ꯍꯦꯟꯅ ꯇꯥꯔꯦꯕ ꯑꯗꯨꯝ ꯑꯗꯨꯅꯦ ꯀꯅꯥꯝ ꯀꯥꯟꯅꯗ꯭ꯔꯦ ꯑꯗꯨꯅ
ꯀꯅꯥꯝ ꯀꯥꯟꯅꯗ꯭ꯔꯦꯕ ꯇꯔꯦꯠ ꯂꯩꯕꯗꯣ ꯀꯌꯥꯝ ꯀꯥꯟꯅꯗꯧꯔꯤꯒꯦ ꯑꯩꯈꯣꯏ ꯂꯩꯀꯥꯏꯁꯤꯅ ꯃꯤꯗꯣ ꯂꯨꯄꯥ ꯃꯤꯗꯣ ꯂꯤꯁꯤꯡ ꯍꯨꯝꯐꯨ ꯍꯨꯝꯐꯨꯇꯔꯥ ꯂꯩ ꯍꯥꯏꯕꯁꯨ ꯅꯠꯇꯦ ꯃꯤ ꯂꯤꯁꯤꯡ ꯑꯃ ꯐꯥꯔꯝꯃꯣꯏ ꯀꯩꯁꯨ ꯂꯩꯔꯤꯕꯁꯤ ꯑꯗꯣ ꯂꯤꯁꯤꯡ ꯑꯃ ꯂꯩꯕꯁꯤꯗ ꯒ꯭ꯔꯣꯁꯔꯤ ꯗꯨꯀꯥꯟꯗꯣ ꯇꯔꯦꯠ ꯅꯤꯄꯥꯜ ꯂꯩꯁꯜꯂꯒꯗꯤ ꯇꯤꯒꯤꯁꯨ ꯄꯣꯠꯁꯤ ꯂꯩꯒꯗꯕꯁꯨ ꯅꯠꯇꯦ
ꯑꯗꯨꯅꯁꯨ ꯃꯔꯝ ꯑꯣꯏꯔꯗꯣꯏ ꯅꯦ ꯃꯌꯥꯝ ꯅ ꯍꯧꯖꯤꯛ ꯕꯤꯖꯤꯅꯦꯁ ꯋꯥꯅꯔꯤꯁꯦ
ꯃꯥꯅꯦ ꯑꯗꯩ ꯂꯩꯀꯥꯏꯒꯤ ꯒ꯭ꯔꯣꯁꯔꯤ ꯍꯥꯏꯁꯦ ꯁꯣꯠꯄꯅꯁꯨ ꯑꯅꯝꯕꯅꯤ
ꯎꯝ ꯃꯥꯟꯅꯦ ꯑꯗꯨꯝꯗꯤ ꯄꯨꯔꯥ ꯑꯆꯧꯕ ꯄ꯭ꯔꯣꯕ꯭ꯂꯦꯝ ꯑꯃꯅꯤ
ꯃꯥꯅꯦ
ꯀꯣꯟꯅ ꯄꯤꯔꯛꯀꯦ ꯁꯤꯗꯕ ꯑꯗꯨꯝ ꯍꯧꯕꯗꯩꯅꯤ ꯁꯣꯏꯔꯤꯁꯦ ꯑꯗꯨꯅ ꯅꯠꯇ꯭ꯔꯣ ꯍꯧꯖꯤꯛ ꯑꯦ ꯗꯨꯀꯥꯟ ꯊꯣꯡꯒꯥꯟꯗꯒ ꯏꯅꯔꯤꯗꯣ ꯍꯥꯏꯕꯗꯤ ꯁꯣꯠꯄ ꯌꯥꯔꯣꯏ ꯈꯣꯠꯂꯣꯏꯅ
ꯍꯣꯏꯅꯦ ꯄꯣꯠ ꯁꯣꯠꯄ ꯌꯥꯔꯣꯏꯀꯣ ꯌꯥꯝ ꯏꯅꯔꯕꯅꯤ ꯍꯧꯖꯤꯛꯀꯥꯟ
ꯎꯝ
ꯑꯗꯣ ꯄꯣꯠ ꯁꯣꯠꯄ ꯌꯥꯔꯣꯏ ꯍꯥꯏꯔꯤꯕ ꯗꯨ ꯗꯨꯀꯥꯟꯁꯨ ꯑꯃꯨꯛ ꯁꯤꯠ ꯂꯣꯏꯗꯣꯏꯅꯦꯕ ꯑꯦ ꯃꯥꯒꯤꯗꯤ ꯈꯤꯇꯪ ꯋꯥꯏꯊꯣꯛ ꯋꯥꯏꯁꯤꯟꯅꯣꯡꯃ ꯅꯤꯅꯤ ꯅꯣꯡꯃ ꯌꯥꯗꯕꯅꯤ ꯄꯩꯁꯥ ꯋꯥꯠꯂꯝꯕꯗ ꯍꯌꯦꯡ ꯄꯤꯒꯦ ꯍꯥꯏꯕ ꯌꯥꯗꯕꯅꯤ ꯍꯥꯏꯔ ꯆꯪꯕꯤꯗꯕꯗꯣ ꯑꯃꯨꯛ ꯑꯗꯩ ꯈꯔ ꯑꯗꯨꯝ ꯖꯨꯖꯥ ꯖꯨꯖꯥ ꯌꯥꯕ ꯀꯥꯡꯕꯨꯗꯨꯅ ꯑꯃꯨꯛ ꯆꯪꯗꯣꯏꯅꯦꯕ ꯍꯦꯟꯅ ꯑꯃꯨꯛ
ꯑꯗꯨꯗꯤ ꯀꯥꯂꯦꯐꯨ ꯀꯥꯗ꯭ꯔꯦꯐꯨ ꯅꯤꯅꯦ
ꯃꯥꯟꯅꯦ ꯈ꯭ꯋꯥꯏ ꯐꯕꯗꯤ ꯃꯌꯣꯟ ꯑꯃꯗ ꯐꯝꯈꯤꯕ ꯗꯨꯀꯥꯟ ꯐꯥꯔꯃꯥꯁꯤ ꯑꯣꯏꯒꯦꯔꯥ ꯑꯃ ꯑꯣꯏꯒꯦꯔꯥ ꯁꯛꯈꯪ ꯃꯥꯏꯈꯪꯅꯗꯕ ꯃꯌꯥꯝꯗꯨꯗ ꯊꯣꯛꯂꯛꯑꯒ ꯂꯩꯀꯥꯏꯗꯒꯤ ꯑꯗꯨ ꯁꯛꯈꯪꯗꯕ ꯃꯤꯗꯨꯅ ꯑꯩꯉꯣꯟꯗꯒꯤ ꯁꯣꯠꯂꯣꯏ ꯍꯥꯏꯔꯛꯑꯣꯏꯕ ꯁꯣꯠꯀꯦꯗꯤ
ꯆꯨꯝꯃꯦ ꯆꯨꯝꯃꯦ
ꯂꯩꯀꯥꯏ ꯑꯣꯏꯕꯅꯤꯅ ꯃꯌꯥꯝꯗꯣ ꯈꯪꯅꯕꯅꯤꯅ
ꯎꯝ ꯑꯗꯨꯅ ꯂꯩꯀꯥꯏ ꯂꯩꯀꯥꯏ ꯅꯠꯇꯕ ꯃꯐꯝꯗ ꯍꯥꯡ ꯇꯥꯕꯃꯤ ꯗꯨꯀꯥꯟꯁꯦ ꯇꯣꯉꯥꯟꯅ
ꯑꯗꯣ ꯍꯥꯡꯅꯤꯡꯉꯒꯁꯨ ꯀꯃꯥꯏꯅ ꯇꯧꯒꯦꯗ ꯑꯃꯨꯛ ꯍꯧꯖꯤꯛꯇꯤ ꯑꯃꯨꯛ ꯗꯤꯄꯣꯖꯤꯠ ꯊꯥꯒꯤ ꯕꯔꯥ ꯑꯗꯨꯁꯨ ꯑꯃꯨꯛ ꯉꯝꯗꯕ ꯃꯁꯥ ꯃꯁꯥꯒꯤ ꯊꯣꯡꯒꯥꯟꯗꯨꯗ ꯂꯩꯖꯕ ꯂꯝ ꯃꯇꯦꯛꯇꯨꯗ ꯐꯝꯖꯕꯅꯦ ꯍꯥꯏꯕ ꯉꯝꯅꯕ ꯑꯃꯨꯛ ꯈꯪꯗꯦꯗ ꯄꯣꯠꯁꯦ ꯂꯩꯀꯥꯏꯒꯤ ꯃꯤꯅꯖꯨ ꯑꯗꯨꯝ ꯍꯥꯠꯄꯤꯅꯦꯕ ꯑꯗꯨꯝ ꯕꯤꯖꯤꯟꯅꯦꯁ
ꯋꯥꯈꯟ ꯌꯥꯝ ꯆꯪꯉꯦ ꯕꯤꯖꯤꯅꯦꯁ ꯇꯧꯕꯖꯦ ꯍꯧꯖꯤꯛꯀꯥꯟ
ꯑꯗꯨꯅꯦ ꯒꯣꯁꯥꯔꯤ ꯑꯗꯨꯅꯤ ꯑꯗꯨꯅꯤ ꯍꯥꯏꯕꯗꯨꯅ ꯇꯧ ꯂꯩꯕꯗꯤ ꯌꯥꯔꯔꯣꯏꯕ ꯁꯤ ꯉꯝꯗ꯭ꯔꯒꯖꯨ ꯒꯣꯁꯥꯔꯤ ꯑꯃ ꯐꯝꯃ ꯂꯣꯏꯔꯦ ꯍꯥꯏꯕꯗꯨꯅꯗꯤ ꯍꯧꯖꯤꯛ ꯃ ꯃꯇꯝꯗꯗꯤ ꯌꯥꯗ꯭ꯔꯦ ꯈꯤꯇꯪ ꯀꯣꯛꯁꯤꯃ ꯊꯥꯗꯔꯒ
ꯎꯝ
ꯀꯃꯥꯏꯅ ꯃꯤꯖꯦ ꯀꯃꯥꯏ ꯑꯦꯇ꯭ꯔꯦꯛ ꯇꯧꯒꯅꯤ ꯀꯃꯥꯏ ꯇꯧꯅꯤ ꯍꯥꯏꯕꯖꯦ ꯃꯤ ꯑꯥꯏꯗꯤꯌꯥꯗꯨ ꯈꯔꯗꯤ ꯍꯨꯔꯥꯟ ꯇꯥꯔꯦꯗꯅ ꯀꯩ ꯎꯄꯥꯏ ꯂꯩ
ꯃꯤꯒꯤ ꯂꯝꯗꯗꯤ ꯕꯤꯖꯤꯅꯦꯁ ꯑꯃ ꯍꯧꯔꯝꯗꯥꯏꯗ ꯃꯥꯔꯀꯦꯠ ꯔꯤꯁꯔꯁꯀ ꯇꯧꯅꯩꯗꯨꯅꯤ
ꯃꯥꯅꯤ
ꯀꯔꯤ ꯆꯥꯟꯅꯅꯤ ꯀꯔꯤ ꯆꯥꯟꯅꯔꯣꯏꯅ ꯑꯗꯨꯒ ꯑꯝꯇ ꯇꯧꯅꯕ ꯄꯣꯠꯇꯦ ꯑꯩꯈꯣꯏꯒꯤ ꯂꯝꯖꯤꯗꯤ
ꯑꯈꯣꯏꯒꯤꯗꯤ ꯑꯣꯡꯂꯤ ꯑꯗꯨꯝ ꯈꯔ ꯇꯧꯔꯦ ꯄꯩꯁꯥ ꯈꯔ ꯇꯨꯡꯖꯤꯜꯂꯅꯤ ꯅꯠꯇ꯭ꯔꯒ ꯄꯩꯁꯥ ꯄꯨꯔꯨꯕꯅꯤ ꯈꯪꯗꯦ ꯃꯔꯨꯞ ꯑꯃ ꯐꯥꯎꯔꯛꯄꯗ ꯁꯤꯖꯤꯅ ꯗꯨꯀꯥꯟ ꯑꯃ ꯅꯠꯇ꯭ꯔꯒ ꯁꯤ ꯗꯔꯠ ꯂꯥꯎꯅ ꯑꯗꯨꯝ ꯊꯨꯅ ꯑꯗꯨꯝ
ꯑꯗꯨꯒ ꯇꯣꯡꯗ꯭ꯔꯦ ꯑꯣꯏꯗ꯭ꯔꯦ ꯍꯥꯏꯔꯀꯥꯟꯗꯅ ꯃꯤꯉꯣꯟ ꯇꯥꯏꯅꯕ
ꯑꯗꯨꯃꯛ
ꯍꯥ ꯈꯪꯗꯦꯗꯥ ꯒ꯭ꯔꯣꯁꯔꯤꯖꯤ
ꯕ꯭ꯔꯣꯒꯤ ꯋꯥꯛꯀꯤꯡꯖꯦ ꯐꯅꯌꯥꯝ ꯁꯥꯡ ꯆꯠꯂꯛꯑꯕ ꯃꯥꯜꯂꯦ ꯋꯥꯔꯕ ꯀꯩꯅꯣꯝ ꯇꯧꯋꯦ
ꯑꯗꯨꯅꯤ ꯑꯩꯖꯨ ꯆꯠꯄ ꯐꯪꯗꯤꯌꯦ ꯁꯨꯃꯥꯏꯅ ꯑꯗꯣ ꯌꯥꯝ ꯏꯁꯇꯦꯁꯟꯅꯔꯤꯗ ꯐꯝꯃꯒ ꯑꯃꯨꯛ ꯋꯥꯔꯤ ꯁꯥꯟꯅꯕꯖꯦ ꯋꯥꯈꯟ ꯊꯣꯛꯇꯦꯕ ꯍꯥꯏꯐꯦꯠ ꯁꯨꯃꯥꯏꯅ ꯀꯥꯕꯨꯛ ꯀꯥꯕꯨꯛꯀ ꯆꯠꯂꯒ ꯋꯥꯔꯤ ꯅꯨꯡꯉꯥꯏꯕꯗꯣ ꯁꯤ ꯀꯩꯒꯤꯅꯣꯗ ꯊꯥꯏꯅ ꯌꯨꯝꯗ ꯋꯥꯔꯤ ꯁꯥꯟꯅ ꯌꯥꯗꯕꯒꯤ ꯍ ꯀꯩꯅꯣ ꯅꯨꯄꯤ ꯀꯣꯏꯔꯛꯄ ꯍꯧꯔꯛꯄꯒꯤ ꯀꯣꯏꯆꯠ ꯀꯣꯏꯆꯠ ꯆꯠꯈꯤꯕꯗꯣ ꯋꯥꯔꯤ ꯁꯥꯟꯅꯕꯗ ꯑꯗꯨꯅ ꯋꯥꯔꯤ ꯁꯥꯟꯅꯕꯗ ꯍꯦꯕꯤꯠ ꯑꯣꯏꯕꯗꯣ ꯄꯨꯡꯒꯥꯏꯃꯨꯛꯀ ꯋꯥꯔꯤ ꯁꯥꯟꯅꯔꯛꯄꯖꯦ ꯒ꯭ꯌꯥꯟ ꯇꯥꯍꯧꯗꯦ ꯀꯩꯅꯣ ꯀꯤꯂꯣꯃꯤꯇꯔ ꯃꯤꯔꯤ ꯃꯉꯥꯒ ꯆꯠ ꯂꯩꯔꯝꯃꯤ ꯀꯩꯅꯣ ꯅꯨꯡꯗꯥꯡꯗ ꯁꯨꯝ ꯆꯠꯂ ꯆꯠꯂ ꯋꯥꯔꯤ ꯗꯣ ꯅꯨꯡꯉꯥꯏꯕꯅꯤ ꯑꯗꯨ ꯃꯇꯥꯡꯗꯣ ꯌꯥꯝ
ꯎꯝ ꯍꯧꯖꯤꯛꯁꯤ ꯉꯥꯛꯇꯪ ꯂꯩꯔꯒꯗꯤ ꯊꯕꯛ ꯊꯣꯛꯑꯅꯤ ꯑꯩꯖꯨ
ꯊꯣꯛꯑꯅꯤ ꯊꯣꯛꯄ ꯍꯥꯏꯖꯦ ꯑꯩꯗꯤ ꯊꯕꯛꯇꯤ ꯑꯗꯨꯝ ꯁꯪꯉꯤꯗ ꯅꯨꯡꯗꯤꯟꯗꯤ ꯑꯗꯨꯝ ꯄꯣꯠꯇꯣ ꯃꯤꯗꯣ ꯂꯥꯛ ꯇꯝꯅꯤꯅꯀꯣ ꯑꯗꯨꯝ ꯁꯪꯉꯦꯕ ꯍꯌꯦꯡ ꯁꯤꯖꯟ ꯃꯇꯝꯗꯗꯤ ꯆꯤꯟꯈꯠꯂꯛꯀꯅꯤ ꯊꯧꯗꯣꯛ ꯋꯥꯊꯣꯛ ꯃꯇꯝꯗꯗꯤ ꯑꯗꯨꯗꯅ ꯑꯃꯨꯛ ꯆꯦꯠꯅ ꯆꯥꯏꯅ ꯉꯝꯗꯕ ꯑꯗꯨꯅ ꯄꯣꯠ ꯋꯥꯠꯅꯗꯣꯏꯅꯦ ꯑꯗꯨꯗꯅ ꯑꯗꯣ ꯍꯧꯖꯤꯛꯁꯤꯅ ꯑꯗꯨꯝ ꯐꯝꯃꯒ ꯎꯝ ꯅꯣꯡꯃꯗ ꯑꯗꯨꯝ ꯀꯁꯇꯃꯔ ꯑꯃ ꯑꯅꯤ ꯂꯥꯛꯑꯅꯤ
ꯕꯤꯖꯤꯅꯦꯁꯁꯦ ꯌꯨꯅꯤꯛꯇꯤ ꯑꯣꯏ
ꯃꯣꯏꯗꯤ ꯃꯌꯥꯝꯅ ꯀꯣꯄꯤ ꯁꯨꯝ ꯑꯩꯖꯨ ꯃꯌꯥꯝ ꯆꯞ ꯃꯥꯟꯅꯅ ꯒꯣꯁꯔꯤ ꯇꯧꯗꯣꯏ ꯁꯔꯨꯛꯄꯨꯗꯤꯅ ꯀꯣ ꯁꯤ ꯇꯧꯕꯅꯤ ꯑꯗꯣ ꯍꯟꯇꯛ ꯁꯤꯒꯤ ꯍꯟꯗꯛꯁꯤꯒꯤ ꯁꯤꯖꯟꯖꯦ ꯀꯣꯛꯇꯤ ꯌꯦꯡꯉꯅꯤ ꯑꯗꯣ ꯑꯩꯈꯣꯏꯒꯤ ꯇꯧꯔꯒ ꯑꯗꯨꯝ ꯍꯟꯇꯛꯇꯒꯤ ꯑꯃꯨꯛ ꯁꯣꯟ ꯅꯥꯀꯟꯗ ꯍꯣꯡꯉꯛꯀꯦꯅ ꯈꯜꯂꯤ
ꯌꯥꯏ ꯌꯥꯏ ꯌꯥꯏ ꯑꯩꯒꯤꯁꯨ ꯂꯞꯄꯦꯕꯥ ꯀꯣ ꯎꯝ ꯑꯗꯨꯅ ꯑꯩ ꯁꯣꯝ ꯅꯥꯀꯟꯗ ꯍꯣꯡꯉꯛꯑꯒ ꯍꯤꯏ ꯑꯩ ꯑꯩꯈꯣꯏ ꯖꯒꯥꯁꯤꯗ ꯍꯣꯡꯉꯛꯑꯒ ꯑꯩꯒꯤ ꯂꯝ ꯃꯆꯦꯠ ꯑꯗꯨ ꯂꯩꯔꯒꯅꯤ ꯎꯝ
ꯑꯗꯨꯒꯤꯗꯣ ꯍꯣꯉꯛꯑꯒ ꯑꯗꯨꯗ ꯑꯣꯏꯅꯥ ꯍꯥꯏꯗꯤ ꯂꯩꯀꯥꯏꯒꯤꯁꯨ ꯅꯨꯡꯉꯥꯏꯔꯦ ꯊꯧꯗꯣꯛ ꯋꯥꯊꯣꯛ ꯊꯣꯛꯂꯛꯄꯗ ꯑꯗꯨꯝ ꯆꯠꯅꯩꯗꯅ ꯑꯕ ꯀꯄ ꯕꯖꯥꯔ ꯑꯗꯨꯝ ꯌꯧꯅꯩꯑꯌꯦꯕ ꯑꯗꯨꯅ ꯊꯧꯗꯣꯛ ꯋꯥꯊꯣꯛ ꯍꯥꯏꯁꯦ ꯂꯩꯀꯥꯏꯗꯤ ꯑꯗꯨꯝ ꯊꯣꯛꯇꯣꯏ ꯂꯩꯔꯕꯅꯦ ꯑꯗꯨꯝ
ꯎꯝ ꯀꯟꯚꯤꯅꯤꯌꯦꯟꯁ ꯄꯤꯕꯩ ꯋꯥꯅꯦꯕ ꯕ꯭ꯔꯣꯅ
ꯀꯟꯚꯤꯅꯦꯟꯁ ꯄꯤꯕꯁꯨ ꯆꯞ ꯃꯥꯟꯅꯅꯥ ꯑꯗ ꯐꯪꯉꯤ ꯄꯣꯠꯇꯨ ꯃꯃꯜꯗꯨꯁꯨ ꯆꯞ ꯃꯥꯟꯅꯅ ꯑꯗꯨꯝ ꯐꯪꯗꯣꯏꯅꯤ ꯁꯤꯗꯁꯨ ꯕꯖꯥꯔꯗ ꯕꯤꯁꯀꯨꯠ ꯂꯨꯄꯥ ꯇꯔꯥ ꯄꯤꯕꯗꯨ ꯍꯧꯖꯤꯛ ꯒ꯭ꯔꯣꯁꯔꯤꯗ ꯇꯔꯥ ꯑꯗꯨꯝ ꯄꯤꯔꯤꯁꯤꯅꯤ
ꯑꯗꯨ ꯌꯥꯏꯌꯦ ꯑꯗꯨ ꯌꯥꯅꯤꯡꯉꯦ ꯑꯗꯨ ꯌꯥꯏꯌꯦ ꯌꯥꯅꯤꯡꯉꯦꯕ
ꯎꯝ
ꯐꯔꯦ ꯐꯔꯦ ꯕ꯭ꯔꯣ ꯑꯗꯨꯗꯤ ꯊꯝꯃꯒꯦ
ꯍꯣꯏ ꯂꯣꯏꯁꯤꯜꯂꯥꯛꯑꯕ ꯑꯣ ꯐꯔꯦ ꯐꯔꯦ
ꯍ ꯐꯔꯦ ꯐꯔꯦ